ꯍꯂꯣ ꯑꯣ ꯍꯜꯂꯣ
ꯍꯣ
ꯍꯜꯂꯣ
ꯑꯥꯎ
ꯇꯥꯔꯕꯨ
ꯇꯥꯏꯌꯦ
ꯇꯠ ꯆꯥꯔꯔꯕꯧ
ꯑ ꯆꯥꯔꯦ ꯆꯥꯔꯦ ꯅꯪꯗꯤ
ꯆꯥꯔꯦ ꯍꯧꯖꯤꯛ ꯀ꯭ꯔꯤꯃ ꯊꯦꯜ ꯆꯥꯕ꯭ꯔꯣ
ꯑꯁ ꯉꯁꯤꯗꯥꯎ ꯆꯥꯏꯌꯦ
ꯆꯞ ꯃꯥꯟꯅꯩꯅꯦ
ꯎ ꯀꯩ ꯂꯝꯗꯒꯤꯅꯣ
ꯑꯣ ꯑꯩꯈꯣꯏꯗꯤ ꯏꯝꯐꯥꯜꯗꯅꯦ
ꯑꯣ ꯀꯃꯥꯏ ꯀꯃꯥꯏ ꯇꯧꯔ ꯂꯩꯕ꯭ꯔꯥ
ꯑꯣ ꯑꯩꯈꯣꯏꯗꯤ ꯀꯣꯂꯦꯖ ꯀꯥ ꯂꯩꯕ
ꯑꯣ ꯐꯌꯦ ꯐꯌꯦ
ꯅꯗꯤ ꯀꯂꯦꯁ ꯀꯥꯕ ꯂꯣꯏꯔꯕꯣ
ꯑꯧ ꯑꯁꯤ ꯀꯩꯅꯣꯈ ꯆꯠꯈ꯭ꯔꯕ ꯊꯥ ꯖꯨꯟꯗꯒꯤ ꯂꯣꯏꯔꯕꯤꯌꯦ
ꯑꯣ ꯁꯦꯃꯤꯁꯇꯔ ꯀꯌꯥꯕꯨ ꯇꯝꯃꯨꯡꯒꯦ
ꯑꯦꯁ ꯁꯤꯛꯁ ꯐꯥꯎ ꯈꯛꯇꯅꯦ ꯅꯪꯗꯤ
ꯦꯡꯅꯣ ꯑꯩꯗꯤ ꯍꯟꯗꯛꯅ ꯐꯥꯔꯁ ꯑꯣꯏꯔꯤ
ꯑꯣ ꯇꯞ ꯇꯞꯅ ꯀꯥꯔꯣ
ꯈꯪꯗꯦ ꯐꯣꯔ ꯌꯔꯁ ꯎ ꯐꯣꯔ ꯌꯔꯁꯅ ꯂꯣꯏꯁꯤꯔꯥ ꯈꯜꯛꯇꯣ ꯈꯜꯂꯤꯦꯕ ꯑꯩꯁꯨ
ꯑꯣ ꯌꯥꯕꯅꯦ ꯐꯣꯔ ꯁꯤꯦꯃꯤꯁꯇꯔꯁꯨ ꯀꯣ
ꯎꯝ
ꯑꯣ ꯍꯥꯏꯗꯤ ꯅꯪꯗꯤ ꯆꯍꯤ ꯃꯔꯤ ꯇꯧꯋꯦ ꯍꯥꯏꯕ ꯅꯠꯇ꯭ꯔꯣ
ꯍꯣꯏ ꯍꯣꯏ ꯐꯩꯌꯦ ꯐꯌꯦ ꯑꯗꯨꯅ ꯍꯦꯟꯅ ꯐꯩꯌꯦ
ꯎꯝ
ꯑ ꯏꯝꯐꯥꯜ ꯀꯥꯏ ꯖꯒꯥꯗ ꯂꯩꯕ꯭ꯔꯥ
ꯑꯥ ꯇ ꯎꯝ ꯊꯥꯔꯣꯟ ꯊꯥꯡꯃꯩꯕꯟ ꯈꯪꯕ꯭ꯔꯥ
ꯑꯥ ꯑꯥ ꯈꯪꯉꯦ ꯈꯪꯉꯦ ꯍꯣꯏ
ꯎꯝ
ꯍꯥ
ꯑꯗꯨꯗ ꯂꯩꯕꯅꯦꯕ
ꯑꯣ ꯑꯣ ꯑꯣ ꯔꯣꯡꯉꯩ ꯑꯣꯏꯔꯕ꯭ꯔꯥ
ꯑꯥꯎ ꯑꯣꯏꯌꯦ ꯑꯣꯏꯗꯦ
ꯑꯣ ꯑꯣꯏꯌꯦ ꯑꯣꯏꯗꯦ ꯍꯥꯏꯔꯦ ꯀꯔꯝꯕ ꯋꯥꯅ ꯁꯤꯗꯤ
ꯔꯤꯃꯤꯛꯁ ꯑꯣꯏꯕ ꯃꯤꯛꯁ ꯑꯣꯏꯕ ꯑꯗꯨꯒꯤ
ꯑꯣ ꯑꯣ ꯍꯣꯏ ꯍꯣꯏ ꯉ ꯑꯁꯤꯗ ꯑꯥ ꯁꯣꯏꯔꯦ
ꯇꯦꯌꯥꯎꯕꯔꯣ
ꯎꯝ ꯎꯝ ꯀꯥꯔꯤꯁꯨ ꯇꯧꯗꯦꯗ ꯍꯧꯖꯤꯛꯄꯨꯗꯤ
ꯕꫭꯜꯕꯨ ꯌꯦꯡꯉꯗ꯭ꯔꯣ ꯅꯣꯏꯕꯨ ꯍꯥ
ꯌꯥꯡꯉꯅꯤ ꯌꯥꯡꯉꯅꯤ ꯑꯩꯈꯣꯏꯅ ꯌꯦꯡꯗ꯭ꯔꯗꯤ ꯀꯅꯥꯅ ꯌꯦꯡꯗꯣꯏꯅꯣ
ꯑꯣ ꯍꯣ ꯑꯣꯏꯁꯨ ꯑꯣꯏꯔꯣꯏꯗꯕꯗ
ꯃꯤ ꯌꯥꯝ ꯏꯟꯇ꯭ꯔꯦꯁ ꯂꯩꯔꯒ ꯂꯩꯕꯅꯤ ꯀꯗꯥꯏꯗꯒꯤ ꯅꯪꯗꯤ ꯌꯦꯡꯗ꯭ꯔꯣ
ꯌꯦꯡꯉꯣꯏ ꯑꯩꯒꯤ ꯇꯤꯝꯗꯤ ꯉꯔꯥꯡ ꯁꯥꯟꯅꯈ꯭ꯔꯦ ꯑꯦ ꯉꯁꯤ ꯁꯥꯟꯅꯈ꯭ꯔꯦꯕ
ꯑ ꯑꯣ ꯀꯩꯅꯣ ꯎꯝ ꯐ꯭ꯔꯥꯟꯁꯔꯥ ꯁꯣꯑꫭꯡꯉꯥ
ꯏꯅꯦꯗꯥꯞ
ꯑꯣ ꯐ꯭ꯔꯥꯟꯁ ꯑꯣꯏꯕ ꯑꯩꯈꯣꯏꯗꯣ
ꯑꯥ ꯑꯥ
ꯅꯪꯗꯤ ꯀꯩꯀꯩ ꯊꯕꯛ ꯇꯧꯔꯤꯅꯣ
ꯀꯩꯁꯨ ꯇꯧꯗꯦꯗꯥ ꯍꯧꯖꯤꯛꯇꯤ ꯆꯥꯕ ꯂꯣꯏꯔ ꯑꯗꯨꯝ ꯍꯜꯂꯣ ꯇꯥꯗ꯭ꯔꯣ ꯍꯜꯂꯣ ꯍꯧꯖꯤꯛꯅꯦ ꯆꯥꯛ ꯆꯥꯕ ꯂꯣꯏꯔꯒ ꯁꯨꯝ ꯐꯝꯃꯒ ꯂꯩꯔꯦ ꯀꯩꯁꯨ ꯇꯧꯅꯤꯡꯉꯥꯏ ꯂꯩꯇꯕꯒꯤ ꯀꯣꯜ ꯇꯧꯔꯛꯑꯣꯅ ꯍꯥꯏꯕ ꯃꯤꯕꯅꯦ
ꯑꯣ ꯀꯦꯀꯦ ꯀꯦꯀꯦ ꯅꯨꯡꯉꯥꯏꯔꯦꯅꯦ ꯑꯗꯨꯗꯤ ꯅꯪꯗꯤ
ꯑꯁ ꯈꯪꯗ꯭ꯔꯤꯗ ꯆꯥꯛ ꯆꯥꯗ꯭ꯔꯤ ꯅꯣꯏꯗꯤ
ꯆꯥꯈ꯭ꯔꯦ
ꯑꯩ
ꯆꯥꯛ ꯂꯥꯎ ꯑꯌꯨꯛꯀꯤ ꯆꯥꯛ ꯆꯥꯗꯕꯅꯤꯅ ꯂꯥꯡꯈ꯭ꯔꯦ ꯑꯗꯨꯒꯤ
ꯌꯥꯗꯔꯕ ꯑꯥ ꯀꯩꯍꯥꯏꯅꯣ ꯑꯌꯨꯛ ꯆꯥꯛ ꯆꯥꯗꯕꯅꯤꯅ ꯂꯥꯝꯕꯒꯤ ꯆꯥꯊꯣꯛ꯭ꯔꯦꯕ ꯉꯟꯅ ꯇꯥꯕ꯭ꯔꫭ
ꯃꯥꯟꯂꯦ
ꯇꯥꯕ꯭ꯔꯣ ꯇꯥꯏꯌꯦ ꯇꯥꯏꯌꯦ ꯇꯥꯕ꯭ꯔꯣ
ꯎꯝ
ꯇꯥꯕ꯭ꯔꫭ ꯑꯣ ꯑꯩꯒꯤ ꯈꯣꯟꯁꯦ ꯆꯥꯞꯄ꯭ꯔꯣ ꯈꯔ ꯆꯥꯞꯄ꯭ꯔꯑꯣ ꯂꯥꯞꯄꯒꯤ ꯑꯣꯏꯔꯝꯅꯤ ꯅꯦꯠ ꯋꯥꯛ ꯑꯩꯈꯣꯏꯁꯤꯗꯤ ꯅꯦꯠꯋꯥꯛ ꯐꯨꯜꯅꯦ ꯅꯦꯠ ꯋꯥꯛ ꯐꯨꯜꯅꯦꯕ
ꯑꯣ ꯑꯗꯨ ꯀꯔꯤꯒꯤꯔꯥ ꯅꯪꯒꯤ
ꯅꯪꯉꯣꯟ ꯅꯣꯏ ꯅꯣꯏ ꯅꯣꯏ ꯁꯥꯏꯠꯇꯒꯤ ꯑꯣꯏꯔꯝꯅꯦ ꯑꯩꯉꯣꯟꯗꯗꯤ ꯀꯩꯁꯨ ꯇꯧꯗꯦ
ꯈꯪꯗꯤꯌꯦ ꯑꯗꯨꯗꯤ ꯑꯩꯈꯣꯏꯖꯨ ꯋꯥꯏꯐꯥꯏ ꯄꯥꯏꯔꯒ ꯅꯨꯡꯉꯥꯏꯔꯒ ꯄꯥꯏꯔꯒ ꯅꯨꯡꯉꯥꯏꯕ ꯂꯩꯕꯅꯦ
ꯅꯣꯏ ꯅꯣꯏ ꯋꯥꯏꯐꯥꯏꯗ ꯆꯄꯒꯤ ꯑꯣꯏꯔꯥꯝꯅꯦ
ꯅꯠꯇꯦ ꯍꯦ ꯀꯗꯥꯏꯗꯒꯤ ꯋꯥꯏ ꯐꯥꯏ ꯆꯞꯄ
ꯋꯥꯏ ꯐꯥꯏꯕꯨꯗꯤ ꯀꯩꯅꯣ ꯀꯩ ꯍꯥꯏꯁꯤꯔꯥ ꯎꯝ
ꯁꯞꯄꯣꯔꯠ ꯇꯧꯋꯦ ꯍꯥꯏꯔꯣ
ꯁꯥꯏ ꯍꯥꯏꯗꯦꯗ ꯑꯩꯁꯨ ꯎꯝ
ꯏꯝꯐꯥꯜ ꯂꯩꯕ ꯆꯍꯤ ꯀꯌꯥ ꯁꯨꯔꯦ
ꯇꯨ
ꯇꯨ ꯏꯌꯔꯁ
ꯑꯣꯍꯣ ꯃꯤꯒꯤ ꯃꯤꯡꯗꯣ ꯄꯪꯍꯥꯏ ꯍꯥꯏꯅꯨꯅꯦ
ꯅꯠꯇꯦꯍꯦ ꯑꯁꯤꯗꯁꯨ ꯏꯃꯥꯟꯅꯕꯤ
ꯍꯥ ꯇꯥꯏꯌꯦ ꯇꯥꯏꯌꯦꯅꯦ ꯍꯥꯏꯌꯨꯅꯦ ꯀꯩ ꯀꯩ ꯇꯧꯋꯦꯕ ꯑꯥ
ꯏꯃꯥꯟꯅꯕꯤꯅ ꯀꯅꯥꯕꯨ ꯋꯥꯔꯤ ꯁꯥꯟꯅꯕꯅꯣ ꯍꯥꯏꯌꯦꯕ
ꯑꯣ ꯑꯗꯣ ꯑꯩꯒꯤ ꯃꯤꯡꯅ ꯄꯪꯍꯥꯏ ꯍꯥꯏꯅꯣꯕ
ꯈꯔ ꯀꯩꯅꯣ ꯀꯩ ꯍꯥꯏ ꯀꯩ ꯍꯥꯏꯁꯤꯔꯥ ꯔꯦꯁꯄꯦꯛꯀꯤ ꯋꯥ ꯈꯔ ꯊꯝꯃꯣꯕ ꯃꯃꯥꯡꯗ ꯑꯩ ꯃꯤꯉ
ꯑꯣꯀꯦ
ꯑ ꯑꯪꯀꯜ ꯒꯨꯝꯕꯀꯣ ꯑꯪꯀꯜ ꯑꯪꯀꯜꯒꯨꯝꯕ ꯕ꯭ꯔꯣꯒꯃ ꯑ ꯑꯣ ꯍꯣ ꯌꯥꯝꯃꯤꯅꯦ ꯔꯣꯡꯃꯥꯏ ꯍꯥꯏꯁꯦ
ꯐꯒꯤ ꯇꯧꯕꯅꯦ ꯐꯒꯤ ꯇꯧꯕꯅꯦ
ꯕ꯭ꯔꯗꯔ ꯍꯥꯏꯔꯒꯦꯀꯣ
ꯑꯣꯁ ꯑꯗꯨꯗꯤ ꯑꯗꯨꯗꯤ ꯈꯔ ꯀꯩꯅꯣ ꯇꯧꯃꯟꯗ꯭ꯔꯣ
ꯀꯔꯤ ꯑꯗꯨꯗꯤ ꯀꯃꯥꯏꯅ ꯀꯧꯗꯣꯏꯕ ꯕ꯭ꯔꯗꯔ ꯕ꯭ꯔꯗꯔ ꯗꯦꯕꯤꯠ ꯍꯥꯏꯗꯣꯏꯔꯥ
ꯑꯥꯁ ꯀꯗꯥꯥꯏꯗꯒꯤ
ꯍꯦꯍꯦ ꯑꯩꯅ ꯐꯥꯒꯤ ꯇꯧꯕꯅꯤꯗ ꯑꯩꯈꯣꯏꯗꯤ ꯌꯥꯝ ꯊꯤꯅ ꯅꯧꯔꯦꯅꯦ ꯀꯣꯏꯗꯤ ꯌꯥꯝ ꯊꯤ ꯅꯧꯔꯤꯌꯦ
ꯀꯩꯍꯥꯏꯅꯣ ꯇꯥꯏ ꯀꯩꯍꯥꯏꯅꯣ
ꯑꯁ ꯅꯪꯩꯅ ꯋꯥꯡ ꯅꯨꯡꯉꯥꯏꯗꯦꯕ ꯍꯌꯦꯡ ꯀꯥꯏ ꯆꯠꯇꯣꯏꯅꯣ ꯍꯥꯏ
ꯇꯥꯃꯣꯣꯔꯣ ꯍꯌꯦꯡ ꯕꯣꯁ ꯅꯥꯕ ꯆꯠꯀꯅꯤꯌꯦ
ꯑꯁ
ꯇꯥꯕ꯭ꯔꯣ ꯇꯥꯕ꯭ꯔꯣ ꯍꯌꯦꯡ ꯕꯣꯜ ꯁꯥꯟꯅꯕ ꯆꯠꯀꯅꯦꯕ
ꯀꯥꯏꯗ
ꯇꯔꯨꯡꯗꯣ ꯈꯪꯕ꯭ꯔꯥ
ꯍꯪꯦꯍꯦ
ꯇꯔꯣꯡꯒꯤ ꯄꯣꯅꯤ ꯒ꯭ꯔꯥꯡ ꯂꯩꯕꯗꯣ ꯁꯒꯣꯜ ꯂꯩꯕꯗꯣ
ꯑꯥꯎ ꯑꯥꯎ
ꯑ ꯑꯗꯨ ꯒ꯭ꯔꯥꯎꯟꯗ ꯏꯁꯄꯣꯔꯠ ꯇꯧꯕ ꯄꯤ ꯑꯦꯁ ꯌꯨꯁꯤꯡ ꯇ꯭ꯔꯥꯏꯕꯦꯜꯁ ꯇꯤꯟ ꯌꯨꯅꯤꯌꯟ ꯏꯁꯄꯣꯔꯠ ꯂꯩꯕꯀꯣ ꯖꯨꯅꯤꯌꯔꯁꯤꯡ ꯍꯣꯁ ꯇꯧꯕ ꯑꯗꯨꯗ ꯑꯩꯈꯣꯏ ꯑꯩꯈꯣꯏꯕꯨꯁꯨ ꯃꯣꯏꯅ ꯏꯟꯚꯤꯇꯦꯁꯟ ꯄꯤꯕ ꯑꯩꯈꯣꯏꯗꯤ ꯁꯤꯅꯤꯌꯔ ꯑꯣꯏꯈ꯭ꯔꯦꯕ ꯐꯣꯔꯃꯔ ꯑꯦꯛ ꯑꯩꯈꯣꯏ ꯑꯦꯖꯤꯀꯦꯇꯤꯚ ꯄꯥꯏꯔꯝꯕ ꯂꯥꯁ ꯌꯌꯥꯔꯗꯣ ꯑꯗꯨꯒꯤ ꯃꯣꯏꯅ ꯑꯃꯨꯛ ꯏꯟꯚꯥꯏꯠ ꯇꯧꯕꯣꯡꯉꯦ ꯑꯩꯈꯣꯏ ꯂꯥꯛꯄ ꯍꯌꯦꯡ ꯃꯦꯁꯨ ꯁꯅꯥꯒꯅꯤꯉꯥꯏ ꯂꯩꯌꯦꯕꯀꯣ
ꯍꯣꯏ ꯍꯣꯏ
ꯇꯒꯅꯦꯗ
ꯑ
ꯍꯣꯏ ꯍꯣꯏ ꯍꯣꯏ ꯐꯁꯅꯁꯅꯥꯗꯔꯅꯦ
ꯌꯦꯡꯕ ꯂꯥꯛꯀꯦ